ꯍꯜꯂꯣ
ꯑꯗ
ꯇꯌꯦ
ꯀꯩꯗꯧꯔꯤꯅꯣ
ꯀꯩꯁꯨ ꯇꯧꯗꯦꯗ ꯑꯗꯨꯝ ꯁꯤꯤꯞꯄ ꯂꯩꯔꯝꯕꯅꯦ
ꯑꯣ ꯑꯩꯁꯨꯅꯦ
ꯅꯪꯁꯨ ꯍꯤꯛꯄ ꯂꯩꯕ꯭ꯔꯣ
ꯑꯣ ꯆꯥꯛꯇꯤ ꯆꯔꯕꯣ ꯑꯁꯦ ꯆ ꯃꯟꯗꯤ ꯀꯩ ꯃꯊꯦꯟ ꯆꯥꯅꯤꯉꯤ
ꯍꯣꯏꯗꯣ ꯉꯥ ꯆꯥꯏ ꯅꯨꯡꯗꯥꯡꯒꯤꯗꯤ ꯇꯥꯗꯦ ꯍꯥꯏꯕ ꯇꯥꯔꯦ
ꯑꯥ
ꯑꯌꯨꯛꯀꯤ ꯑꯌꯨꯛꯀꯤꯗꯣ ꯑꯗꯨꯝ ꯆꯥꯈ꯭ꯔꯦ
ꯑꯌꯨꯛꯀꯤ ꯉꯥ ꯂꯩꯕꯒꯤ ꯑꯗꯨꯝ ꯆꯥꯊꯣꯛꯈ꯭ꯔꯦ
ꯑ
ꯅꯣꯏꯗꯤ ꯀꯩ ꯏꯟꯖꯥꯡ ꯆꯥꯔꯒꯦ
ꯌꯦꯟ ꯁ ꯆꯥꯏ
ꯍꯥꯎꯏꯅ ꯅꯣꯏꯗꯤ
ꯍꯪꯗꯦꯗ ꯑ ꯍꯥꯎꯇꯦꯗ
ꯉꯥꯡꯕ ꯃꯥꯜꯂꯦꯅꯦ
ꯑꯣ ꯍꯣꯁꯇꯦꯜ ꯂꯩꯥꯏꯕꯩꯅꯦ ꯑꯩ
ꯑꯥ
ꯎꯝ
ꯌꯦꯟꯗꯤ ꯍꯥꯎꯅꯤ ꯀꯩꯅꯣ
ꯍꯣꯁꯇꯦꯜ ꯍꯣꯁꯇꯦꯜ ꯂꯩꯕꯩꯅꯦ ꯌꯦꯟ ꯊꯣꯡꯕꯗꯣ ꯐꯖꯟ ꯊꯣꯡꯉꯦ ꯃꯀꯨꯒꯤ
ꯑ ꯍꯣꯏ ꯌꯦꯟ ꯑꯣꯏꯔꯁꯨ ꯐꯖꯟ ꯊꯣꯟꯗ ꯗꯤ ꯍꯥꯥꯎ ꯇꯕꯅꯦ
ꯑ ꯋꯥꯁꯨ
ꯂ ꯀꯅꯥ ꯀꯅꯥ ꯂꯩꯒꯦ
ꯑꯩꯗꯤ ꯏꯊꯟꯗ ꯂꯩꯌꯦꯦ
ꯑ ꯔꯦꯟꯗꯔꯣ ꯍꯣꯁꯇꯦꯜ
ꯌꯨꯝꯗ ꯂꯩꯌꯦ ꯑꯥ
ꯕꯣꯜ ꯌꯦꯡꯉꯗ꯭ꯔꯣ
ꯄꯣꯜ ꯌꯦꯡꯁꯤꯔꯅ ꯈꯟꯕꯅꯦ ꯌꯦꯡꯒꯗꯧ ꯃꯥꯜꯂꯦ
ꯍ ꯀꯩ ꯏꯗꯧꯔꯒ ꯌꯦꯉꯣꯅ
ꯑꯅꯣꯏꯗꯤ ꯌꯦꯡꯒꯗꯔꯣ
ꯌꯦꯡꯅꯤꯅ
ꯑꯥ
ꯑꯩꯒꯤ ꯑꯩꯒꯤ ꯐꯦꯟ ꯑꯩꯒꯤ ꯐꯦꯟꯁ ꯄ꯭ꯂꯦꯅꯤꯅ ꯏꯪꯂꯦꯟꯗ ꯏꯪꯂꯦꯟꯗꯣ
ꯌꯦꯡꯒꯗꯧꯕꯅꯦ ꯑꯩꯁꯨ ꯌꯦꯡꯉꯦ ꯉꯔꯥꯡꯗꯤ ꯉꯁꯤꯗꯤ ꯈꯪꯗꯦ ꯌꯦꯡꯁꯤꯔꯥ ꯌꯦꯡꯉꯣꯏꯁꯤꯔꯥ ꯄꯨꯡ ꯀꯌꯥꯗꯅꯣ ꯉꯁꯤꯗꯣ
ꯐꯤ ꯅꯥꯏꯟ ꯊꯥꯔꯇꯤ
ꯑꯣ ꯇꯥꯗꯣꯏꯔꯦꯅꯦ ꯑꯗꯨꯗꯤ
ꯑ ꯏꯪꯂꯦꯟꯅ ꯌꯦꯉꯣ
ꯑ ꯏꯪꯂꯪꯂꯦꯟꯗ ꯅꯨꯡꯉꯥꯏ ꯐꯩꯕ꯭ꯔꯣ ꯑꯩꯗꯤ ꯌꯦꯡꯗ꯭ꯔꯤ ꯃꯣꯏꯒꯤ
ꯑꯅꯦ ꯃꯁꯨ
ꯑ ꯌꯦꯡꯕ ꯇꯥꯔꯦ ꯑꯗꯨꯗꯤ
ꯎꯝ
ꯑ
ꯍꯂ
ꯑꯗꯨꯗ꯭ꯔꯦ ꯅꯪꯦ ꯅꯤꯡꯇꯤꯒ ꯌꯦꯡꯕ꯭ꯔꯣ
ꯑꯩ ꯑꯩꯗꯤ ꯄꯄꯥ ꯌꯦꯡꯗꯨꯗ ꯂꯩꯕꯤꯔꯤ
ꯎ ꯇꯔꯉ ꯑꯣ ꯄꯥꯔꯂ ꯏꯕ꯭ꯔꯣꯗꯤ
ꯍꯣꯂꯤꯗꯦ ꯃꯇꯝꯅꯤꯅꯦ ꯑꯗꯣ ꯑꯣ ꯆꯠꯄ ꯌꯥꯗꯕ ꯑꯩꯈꯣꯏꯗꯣ ꯁꯁꯝ ꯀ ꯌꯥꯗꯕ ꯎꯣ
ꯂꯩꯔꯤꯛ ꯌꯥꯝ ꯄꯥꯍꯧ ꯔꯣꯗꯨꯗꯤ ꯁꯨꯇꯤ ꯂꯩꯔꯤꯉꯩꯗ
ꯑꯣꯔꯦꯁ ꯅꯪꯗꯤ ꯁ꯭ꯀꯨꯜ ꯑꯥ ꯀꯣꯂꯦꯖ ꯀꯥꯔꯕꫭ ꯑꯇꯩꯗꯒꯤ ꯍꯥꯏ ꯍꯥꯏꯔꯛꯄꯒꯤ ꯑ ꯁꯤꯀ ꯇꯥꯔ ꯁꯤꯗ
ꯎꯝ ꯏꯆꯦ ꯍꯥꯏꯕ ꯏꯆꯦ ꯀꯧꯕꯤꯔꯣ ꯍꯣꯏ
ꯑ ꯏꯆꯦ
ꯑ
ꯏꯅꯥꯎ ꯅꯨꯄꯥ ꯀꯧꯕ ꯇꯥꯔꯦꯅꯦ
ꯑꯦ
ꯅꯠꯇ꯭ꯔꯣ ꯅꯪ ꯏꯆꯦ ꯀꯧꯔꯗꯤ
ꯏꯆꯦ ꯏꯆꯦ ꯏꯆꯦ ꯑꯧꯗꯤ ꯈꯨꯝꯃꫭ ꯍꯥꯎ ꯍꯥꯎ ꯈꯨꯝꯃꫭ ꯏꯆꯦ ꯒꯥꯏꯌꯦ ꯍꯥꯎ ꯑꯥ ꯀꯩꯅꫭ ꯇꯧꯏꯁꯤꯕꯨ
ꯑꯥ ꯏꯆꯦ ꯍꯥꯎꯒꯗꫭꯏꯕ
ꯑ ꯗꯕꯂꯨ ꯗꯕꯂꯨ ꯑꯩ
ꯏꯅꯥꯎ ꯅꯨꯄꯥ ꯀꯧꯕ ꯇꯥꯔꯦ ꯑꯩꯁꯨ
ꯏꯅꯥꯎ ꯅꯨꯄꯥ ꯎꯝ ꯀꯧ
ꯏꯅꯥꯎꯅꯨꯄꯥꯗꯨ ꯆꯨꯝꯗ꯭ꯔꯣ
ꯆꯨꯝꯃꯤ ꯆꯨꯝꯃꯤ
ꯅꯨꯡꯉꯥꯏꯅꯦ ꯪꯅꫭꯏꯒꯤ ꯄꯨꯟꯁꯤꯗꯤ ꯑꯗꯨꯗꯤ
ꯎꯝ
ꯅꯨꯡꯉꯥꯏ ꯅꯨꯡꯉꯥꯏꯅ ꯂꯩꯒꯦ ꯇꯧꯕꯅꯤ ꯑꯩꯗꯣ ꯅꯥꯇꯣꯟꯗꯣ ꯈꯔ ꯐꯨꯟꯕ
ꯑꯣ ꯐꯤꯚꯔ
ꯇꯦ ꯉꯁꯥꯏꯗꯣ ꯊꯦꯡꯅ ꯏꯔꯨꯕꯤꯕꯒꯤ ꯑꯩꯗꯣ ꯁꯥꯏꯅꯁ ꯂꯩꯕꯒꯤꯀꯣ ꯗꯨ ꯊꯦꯡꯅꯁꯨ ꯏꯔꯨꯕꯤꯕꯒꯤ ꯅꯥꯇꫭꯟꯗꫭ ꯌꯥꯗ꯭ꯔꯕ ꯑꯗꯨꯏꯅꯤꯗ
ꯐꯩꯌꯦꯅꯦ ꯏꯔꯨꯕꯅꯨ ꯀ ꯆꯤꯅꯁ ꯂꯩꯕꯒꯤ ꯎꯝ ꯁꯥꯏꯅꯁ ꯂꯩꯕꯒꯤ
ꯁꯤꯅꯦ ꯊꯕꯛ ꯇꯧꯕꯅꯤꯅ ꯑꯁ ꯑꯁ
ꯀꯩ ꯊꯕꯛ ꯇꯧꯔꯤꯅꫭꯕ ꯑꯗꯨꯗꯤ
ꯑꯗꯨꯒꯤ ꯌꯨꯝꯒꯤ ꯊꯕꯛ ꯇꯧꯔꯤꯉꯩꯗ ꯎꯄꯥꯏ ꯂꯩꯇ꯭ꯔꯦ
ꯀꯣꯂꯦꯖ ꯂꯣꯏꯔꯦ ꯂꯣꯏꯔꯦ ꯍꯥꯏꯕ ꯅꯪ ꯊꯕꯛ ꯇꯧꯔꯤꯕꯥ ꯍꯧꯖꯤꯛꯀꯥꯟ
ꯇꯧꯗꯦ ꯌꯨꯝꯗ ꯑꯗꯨꯝ ꯂꯩꯌꯦ ꯄꯣꯊꯥꯔ ꯑꯃꯨꯛ ꯆꯥꯔ ꯑꯃꯨꯛ ꯇꯨꯝꯕ
ꯑꯗꯨꯗꯤ ꯅꯪꯃꯤ ꯄꯨꯟꯁꯤ ꯌꯥꯝ ꯅꯨꯡꯉꯥꯏꯅ
ꯅꯨꯡꯉꯥꯏꯌꯦꯦ ꯅꯣꯡꯁꯨ ꯅꯨꯡꯉꯥꯏꯌꯦ ꯋꯥꯁꯨ ꯋꯥꯏꯑꯦ
ꯑ ꯀꯃꯥꯏꯅ ꯃꯥꯗꯣꯏꯩꯅꯣ ꯗꯣꯝꯁꯨꯔꯦ ꯇ ꯑꯥ
ꯋꯥꯏ ꯍꯥꯏꯕ ꯇꯥꯔꯦ
ꯑ ꯑꯆꯥ
ꯑꯁꯀ ꯂꯩꯒ ꯅꯨꯡꯉꯥꯏꯃꯜꯂꯁꯨ ꯐꯠꯇꯦꯍꯦ
ꯃꯥꯅꯤ ꯃꯥꯅꯤ
ꯈꯔꯁꯨ ꯋꯥꯕ ꯈꯔꯁꯨ ꯅꯨꯡꯉꯥꯏꯕ ꯑꯗꯨꯃꯥꯏꯅ ꯇꯧꯕꯅ ꯐꯕꯅꯦ
ꯑꯅꯦ ꯍꯣꯏꯅꯦ ꯂ
ꯑꯩꯗꯤ ꯈꯔ ꯑꯍꯟ ꯑꯣꯏꯔꯕꯅꯤꯅ ꯑꯦꯗꯚꯥꯏꯁ ꯑꯗꯨꯝ ꯄꯤꯕ ꯇꯥꯔꯦꯀꯣ
ꯎꯝ ꯑꯗꯣ ꯏꯆꯦ ꯅꯪꯗꯤ ꯆꯍꯤ ꯀꯌꯥ ꯁꯨꯔꯤꯕꯣ
ꯌꯥꯗꯦ ꯌꯥꯝꯃꯟꯕꯌꯦ
ꯍꯦ ꯍꯥꯏꯌꯣ ꯇꯩ ꯆꯥꯅꯤ ꯁꯤ ꯇ ꯏꯁꯅꯤ ꯀꯔ
ꯄꯉꯥꯏ ꯍ ꯍꯥꯏꯕꯩ ꯌꯥꯗꯅꯦ
ꯍꯥꯕ
ꯅꯣꯏ ꯍꯥꯟꯅ ꯍꯥꯏꯌꯣ ꯅꯣꯏꯅꯦ ꯇ꯭ꯋꯦꯟꯇꯤ ꯇ꯭ꯋꯦꯟꯇꯤ ꯋꯥꯟ ꯑꯣꯏꯔꯝꯃꯤꯅꯦ
ꯍꯥꯏꯔꯣ ꯇ꯭ꯋꯦꯟꯇꯤ ꯊ꯭ꯔꯤ
ꯑꯣ ꯑꯩꯅ ꯑꯃ ꯍꯜꯂꯦ ꯑꯗꯨꯗꯤ
ꯏ ꯀꯣ ꯏꯗ ꯑꯗꯨꯗꯤ
ꯑꯁ ꯆꯦꯖꯤꯅꯦ ꯑꯃ ꯍꯜꯗꯁꯤꯖꯤ
ꯌꯥꯔꯗ
ꯑꯃ ꯍꯥꯟꯕꯗꯣ ꯐꯥꯒꯤꯔꯣ ꯑꯗꯨꯗꯤ
ꯍꯦ ꯑꯩ ꯀꯥꯎꯔꯦ ꯀꯥꯎꯔꯦ ꯀꯩ ꯆꯦꯔꯣ ꯀꯩꯖꯅꯤ
ꯑꯗꯨꯃꯥꯏꯅ ꯇꯧꯅꯨꯅꯦ ꯑꯉꯥꯡꯅ ꯑꯗꯨꯃꯥꯏꯅ ꯍꯥꯏꯒꯗꯨꯅꯦ
ꯇꯥꯐꯝ ꯅꯨꯡꯉꯥꯏꯇꯦꯅꯦ ꯋꯥꯗꯣ
ꯑꯉꯥꯡ ꯍꯥꯏꯕ ꯇꯥꯔꯦꯅꯦ ꯑꯉꯥꯡꯁꯦ ꯑꯉꯥꯡ ꯍꯥꯏꯗꯗꯤ ꯀꯔꯤ ꯀꯅꯥ ꯍꯥꯏꯌꯣ ꯍꯥꯏꯕ꯭ꯔꯣ ꯑꯗꯨꯕ ꯍꯥꯏꯔꯨꯁꯤꯔꯣ
ꯑ ꯀꯨꯅꯤ ꯃꯤꯅꯤ ꯌꯥꯁꯦ ꯍꯨꯅꯤꯡꯉꯦ ꯌꯥꯝꯅ
ꯍꯌꯦ ꯑꯗꯨꯃꯥꯏꯅ ꯍꯥꯏꯒꯅꯨ ꯍꯦ ꯅꯆꯦꯗ ꯑꯗꯨꯃꯥꯏꯅ ꯍꯥꯏꯕ ꯍꯣꯠꯅꯗꯦ ꯑꯁ
ꯍꯚꯏ
ꯑꯩꯗꯤ ꯌꯥꯝ ꯑꯍꯟ ꯑꯣꯏꯔꯕꯅꯦ
ꯎ
ꯍꯅꯨꯔꯦ ꯁꯪꯒ ꯂꯣꯏ ꯀꯦꯟꯕ ꯍꯧꯔꯦ ꯆꯠꯄ ꯐꯥꯎ ꯆꯠꯄ ꯐꯥꯎ ꯐꯖꯅ ꯍꯩꯇ꯭ꯔꯦꯕ ꯑꯩꯗꯣ
ꯀꯣ
ꯇꯥꯒꯗꯕꯅꯤꯍ ꯃꯤꯅ ꯑꯦꯗꯚꯥꯏꯁ ꯄꯤꯕꯗꯨ ꯈꯔ ꯈꯔ ꯂꯧꯁꯟ
ꯅꯪ ꯋꯥꯥꯏ ꯋꯥꯇꯤ
ꯄ ꯅꯁꯏꯁ ꯄꯤ ꯄꯅꯦ ꯑꯗꯨ ꯑꯍꯅ ꯑꯦꯏ ꯄꯤ ꯁꯤꯗꯅꯦ ꯈ ꯈꯗꯤ
ꯑꯩ ꯅ ꯗꯅ ꯂꯤ ꯃꯤꯌꯥ ꯄꯥꯖ ꯅꯪ ꯈꯨꯟ ꯆꯤꯡꯃꯤꯗꯔꯣ ꯀꯃꯤꯔꯣ
ꯆꯝꯁꯨ ꯅꯠꯇꯦ ꯇꯝꯄꯥꯛꯁꯨ ꯅꯠꯇꯦ ꯑꯗꯨꯝ ꯂꯩꯗꯅ
ꯇ ꯋꯥ ꯇ
ꯅꯠꯇꯦ ꯆꯤꯡꯃꯛꯁꯨ ꯅꯠꯇꯕ ꯇꯝꯄꯥꯛꯃꯛꯁꯨ ꯅꯠꯇꯕ ꯑꯗꯨꯒ ꯂꯩꯔꯤꯁꯦ ꯑꯗꯨꯒꯨꯝꯕꯗꯨ ꯂꯩꯕ ꯑꯁ ꯅꯣꯏꯗꯤ ꯅꯪꯗꯤ ꯑꯗꯨꯗꯤ ꯅꯪꯒꯤꯗꯣ ꯍꯥꯏꯔꯛꯑꯣꯅꯦ
ꯑꯩꯅ ꯆꯤꯡꯃꯤꯅ
ꯑ ꯑꯩꯈꯣꯏꯗꯤ ꯆꯤꯡꯃꯤ ꯄꯛ ꯈꯥꯏꯕꯁꯨ ꯌꯥꯗꯦꯕ
ꯇꯝꯁ ꯍꯥꯏꯦ
ꯐꯔꯛ ꯁꯔꯛꯇ ꯂꯩꯕꯗꯣ
ꯐꯔ ꯐꯔꯥꯏꯕꯔ ꯂꯗ ꯍꯏꯗ
ꯇꯪꯈꯥꯏꯗ ꯂꯩꯕꯗꯣ
ꯑꯥ
ꯑꯗꯨꯃꯥꯏꯅ ꯍꯥꯏꯕ ꯇꯥꯔꯦ ꯆꯤꯡꯒꯤ ꯂꯧꯁꯨ ꯁꯨꯗꯕ ꯇꯝꯄꯥꯛꯀꯤ ꯂꯧ ꯍꯥꯏꯔꯁꯨ ꯇꯝꯄꯥꯛ ꯑꯁ ꯈꯪꯗꯦ ꯑꯩ ꯄꯥꯎ ꯒ꯭ꯌꯥꯟ ꯇꯥꯗꯦ ꯐꯔꯛ ꯁꯥꯔꯛꯅꯤ
ꯑꯣ ꯆ ꯆꯤꯡꯒꯤ ꯊꯕꯜ
ꯎꯝ
ꯆꯤꯡ ꯆꯤꯡꯗ ꯂꯩꯔꯁꯨ ꯆꯤꯡ ꯊꯕꯛ ꯇꯧꯗꯦ ꯑꯩꯈꯣꯏꯗꯤ
ꯇꯧꯒꯗꯕꯅꯦ ꯊꯕꯛ ꯇꯧꯕ ꯍꯩꯕꯅ ꯐꯩꯌꯦ
ꯑꯣ ꯃꯥꯅꯤ ꯑꯗꯣ ꯑꯩꯗꯤ ꯕꯣꯔꯗꯤꯡ ꯀ꯭ꯂꯥꯁ ꯋꯥꯟꯗꯒꯤ ꯂꯩꯕꯅꯤ ꯈꯪꯗ꯭ꯔꯦ ꯑꯩꯗꯤ
ꯍꯩꯕꯅꯤꯀꯣ ꯅꯣꯏ ꯆꯤꯡ ꯂꯧꯧ ꯂꯩꯇꯕ꯭ꯔꯣ
ꯂꯦ
ꯑꯁ ꯂꯩꯥꯏꯒꯗꯕꯅꯦꯅꯦꯍ ꯂꯩꯕꯅ ꯐꯩꯌꯦ ꯂꯩꯕꯗꯤ ꯍꯥꯏꯕꯗꯤ ꯊꯕꯛ ꯛꯇꯤ ꯂꯣꯏꯅ ꯇꯧꯕꯅ ꯍꯩꯕꯅ ꯐꯩꯌꯦꯕ
ꯍ
ꯇꯨꯝꯗ꯭ꯔꯣ ꯑꯩꯗꯤꯀꯣ ꯑꯁꯦꯡ ꯑꯁꯦꯡꯕ ꯑꯗꯨꯝ ꯍꯥꯏꯕꯅꯦ
ꯃꯥꯅꯦ ꯃꯥꯅꯦ ꯑ ꯅꯅꯨ ꯑꯁꯦꯡꯕ ꯍꯥꯏꯒ ꯅꯧ ꯀꯖꯅꯤ
ꯁꯤꯗꯦꯁ ꯌꯥꯝ ꯇꯥꯕꯁꯨ ꯐꯠꯇꯦ